ꯇꯥꯕ꯭ꯔꯣ
ꯑꯣ ꯇꯥꯏꯌꯦ
ꯀꯩꯗꯧꯔꯤꯅꯣ
ꯐꯝꯃꯤꯅꯦ ꯅꯪꯒꯤꯗꯤ ꯁꯤꯁꯇꯔ
ꯑ ꯑꯩꯁꯨ ꯐꯝꯔ ꯂꯩꯌꯦ ꯍꯧꯖꯤꯛ
ꯅꯨꯡꯉꯥꯏꯔꯤꯕ꯭ꯔꯣ
ꯍꯣꯏ ꯅꯨꯡꯉꯥꯏꯔꯤꯌꯦ ꯅꯪꯗꯤ
ꯅꯨꯡꯉꯥꯏꯔꯤꯌꯦ
ꯑꯣ
ꯀꯩꯗꯧꯔꯤꯅꯣ ꯅꯪꯗꯤ
ꯍꯧꯖꯤꯛ ꯀ꯭ꯂꯥꯁ ꯆꯠꯂꯒ ꯍꯜꯂꯛꯑꯦ ꯅꯪꯒꯤ
ꯑꯣ ꯈꯣꯏꯗꯤ ꯁꯨꯇꯤ ꯂꯩꯕꯒꯤꯅꯀꯣ
ꯑꯥꯎ
ꯎꯝ ꯀꯣꯂꯦꯖ ꯇꯝꯕ꯭ꯔꯣ
ꯍꯣꯏ ꯇꯝꯃꯦ ꯅꯪꯗꯤ
ꯑꯩꯁꯨ ꯀꯣꯂꯦꯖ ꯇꯝꯃꯦ ꯍꯣꯏ ꯈꯣꯏꯗꯤ ꯁꯤꯃꯦꯁꯇꯔ ꯑꯦꯛꯖꯥꯝ ꯂꯣꯏꯕꯒꯤꯅꯦꯀꯣ
ꯑ ꯑꯣ ꯑꯣ ꯈꯣꯏꯁꯨ ꯐꯥꯏꯅꯦꯜ ꯑꯦꯛꯖꯝ ꯅꯥꯥꯛꯂꯒ ꯂꯩꯕꯅꯦ ꯍꯣꯁꯤ
ꯑꯣ ꯐꯩꯅꯦ ꯁꯦꯃꯦꯁꯇꯔ ꯀꯌꯥ ꯁꯨꯔꯦ
ꯑꯩꯈꯣꯏ ꯏꯔꯂꯤ ꯆꯠꯄꯒꯤ ꯊꯥꯔꯠ ꯏꯌꯥꯔ ꯀꯥꯔꯒ ꯂꯩꯌꯦ ꯍꯧꯖꯤꯛ ꯅꯪꯗꯤ
ꯑꯣ ꯑꯩꯁꯨ ꯊꯥꯔꯠ ꯏꯌꯥꯔꯅꯦ
ꯑꯣ ꯑꯗꯨꯨꯗꯤ ꯈꯣꯏ ꯆꯞ ꯃꯥꯟꯅꯕ ꯃꯥꯜꯂꯤ
ꯍꯣꯏ ꯅꯨꯡꯉꯥꯏꯔꯤꯕ꯭ꯔꯣ ꯑꯗꯨꯗꯤ ꯀꯣꯂꯦꯖ ꯒꯤ
ꯍꯣꯏ ꯑꯗꯨꯝ ꯅꯨꯡꯉꯥꯏꯌꯦ ꯍꯥꯏꯕ ꯇꯥꯔꯦ
ꯑꯣ ꯐꯩꯅꯦ
ꯐꯪꯗꯦꯗ
ꯎꯝ
ꯅꯨꯡꯉꯥꯏꯇ꯭ꯔꯁꯨ ꯗꯨꯝ ꯅꯨꯡꯉꯥꯏ ꯍꯥꯏꯕ ꯇꯥꯔꯦ
ꯑꯣ ꯐꯩꯌꯦꯅꯦ
ꯅꯣꯏꯗꯤ ꯍꯣꯁꯇꯦꯜꯒꯨꯝꯕ ꯂꯩꯕ꯭ꯔꯣ ꯀꯃꯥꯏꯅ
ꯑꯣ ꯑꯣ ꯍꯣꯁꯇꯦꯜ ꯂꯩꯌꯦ ꯅꯪꯗꯤ
ꯑꯈꯣꯏꯁꯨ ꯍꯣꯁꯇꯦꯜ ꯂꯩꯌꯦ
ꯑꯣ ꯑꯣ ꯀꯩ ꯀꯣꯂꯦꯖꯅꯣ ꯅꯪ ꯇꯝꯕꯗꯤ
ꯑꯩꯈꯣꯏ ꯁꯔꯁ꯭ꯋꯇꯤꯅꯀꯣ
ꯑꯣ
ꯀꯣꯂꯦꯖꯇꯝꯅꯤ ꯅꯪꯗꯤ
ꯃꯄꯥꯟꯗꯔꯣ
ꯑꯧ
ꯑꯣ ꯇꯥꯒꯨꯝꯗꯤ ꯇꯧꯋꯤꯅꯦ ꯁꯥꯔꯁꯋꯥꯇꯤꯒꯤꯗꯤ
ꯑꯣ ꯇꯥꯔꯝꯒꯅꯤ ꯁꯥꯔꯁꯋꯥꯇꯤ ꯒ꯭ꯔꯨꯐ ꯑꯣꯐ ꯀꯣꯂꯦꯖꯦꯁ ꯅ ꯀꯣ
ꯑꯣ ꯇꯥꯔꯤ ꯇꯥꯏ
ꯑꯣ ꯅꯪꯗꯤ
ꯑꯩ ꯑꯩꯁꯨ ꯅꯩꯂꯤꯠꯗ ꯇꯝꯃꯦ
ꯑꯣ ꯑꯩꯗꯤ ꯈꯪꯗꯦꯅꯦ ꯃꯃꯤꯡ ꯉꯁꯤꯈꯛꯇ ꯇꯥꯏꯌꯦ ꯀꯔꯤ ꯍꯥꯏꯕ ꯃꯃꯤꯡꯗꯣ ꯑꯣ ꯑꯣꯆ ꯆꯥꯝ ꯃꯄꯥꯟꯗ ꯅꯪꯒꯤꯁꯨ
ꯅꯠꯇꯦ
ꯑꯣ
ꯍꯣꯏ ꯀꯪꯂꯩꯩꯄꯥꯛꯗꯅꯤꯗ
ꯍꯨꯝ ꯍꯨꯝ
ꯗꯨꯅ ꯐꯥꯕꯅꯤꯗ
ꯑꯩ ꯀꯩ ꯃꯦꯖꯣꯔ ꯂꯧꯕꯅꯣ ꯅꯪꯗꯤ
ꯑꯩ ꯑ ꯐꯤꯖꯤꯌꯣ ꯊꯦꯔꯥꯄꯤ ꯇꯝꯔꯒ ꯂꯩꯌꯦ
ꯑꯣ ꯐꯩꯅꯦ ꯑꯗꯨꯗꯤ
ꯑꯁ ꯈꯪꯗ꯭ꯔꯦꯗ ꯇꯝꯕ ꯉꯝꯗ꯭ꯔꯦ ꯂꯨꯃꯟꯕꯒꯤ
ꯎꯝ ꯅꯪ ꯐꯤꯞ ꯐꯤꯞ ꯁꯦꯃꯦꯁꯇꯔ ꯔꯥ
ꯐꯤꯞꯀ ꯁꯤꯛꯁ ꯍꯥꯏꯕ ꯇꯥꯔꯦ
ꯑꯣ
ꯑꯈꯣꯏ ꯌꯔꯂꯤ ꯆꯠꯄꯅꯤꯅ ꯁꯦꯃꯦꯁꯇꯔ ꯒꯍꯥꯏꯔꯗꯤ ꯍꯧꯖꯤꯛ ꯐꯤꯐ ꯁꯤꯛꯁ ꯁꯦꯃꯦꯁꯇꯔꯅꯒ ꯗꯨꯝ ꯉꯥꯡꯅꯤꯡꯉꯥꯏ ꯃꯥꯜꯂꯦ
ꯑꯣ ꯐꯩꯌꯦꯅꯦ
ꯎꯝ ꯈꯪꯗꯦꯗ ꯁꯦꯃꯦꯁꯇꯔ ꯋꯥꯏꯆ ꯆꯠꯂꯗꯤ ꯈꯔ ꯐꯥꯅꯤꯡꯉꯥꯏ ꯃꯥꯜꯂꯦ ꯑꯗꯨꯕꯨ ꯌꯔꯂꯤ ꯆꯠꯄꯒꯤ ꯈꯔ ꯋꯥꯏꯑꯦ
ꯗꯨꯗꯤ ꯆꯍꯤ ꯀꯌꯥ ꯆꯍꯤ ꯆꯍꯤ ꯀꯌꯥ ꯋꯥꯠꯂꯤ ꯑꯗꯨꯗꯤ
ꯅꯦꯛꯁ ꯌꯥꯔ ꯂꯣꯏꯔꯅꯤ ꯑꯩꯈꯣꯏ
ꯑꯣ
ꯆꯍꯤ ꯑꯃ
ꯑꯣ ꯎꯝ ꯆꯞ ꯃꯥꯟꯅꯩꯅꯦ ꯑꯗꯨꯗꯤ ꯈꯣꯏꯒ
ꯑꯣ ꯅꯣꯏ ꯅꯣꯏ ꯁꯨ ꯌꯥꯔꯂꯤ ꯀꯣ
ꯎꯝ
ꯑꯣ ꯍꯣꯏ ꯃꯅꯥꯟꯅꯕ ꯃꯥꯜꯂꯦ ꯍꯣꯏ
ꯎꯝ ꯐꯤꯖꯤꯌꯣ ꯊꯦꯔꯥꯄꯤꯗꯤ ꯖꯦꯅꯦꯔꯦꯜ ꯅꯠꯇꯦꯀꯣ ꯑ ꯄ꯭ꯔꯣꯐꯦꯁꯦ ꯄ꯭ꯔꯣꯐꯦꯁꯅꯦꯜꯒꯤꯅꯦꯀꯣ ꯑꯣ ꯑꯣ ꯐꯩꯌꯦ ꯑꯗꯨꯅ
ꯑꯁ ꯈꯪꯗ꯭ꯔꯦꯗ ꯅꯣꯏꯒꯤꯁꯨ ꯐꯅꯤ
ꯐꯩꯌꯦ ꯑꯗꯨꯅ
ꯑ ꯍꯧꯖꯤꯛꯇꯤ ꯑ ꯍꯧꯖꯤꯛꯀꯥꯟꯗꯤ ꯑꯗꯨꯝ ꯐ꯭ꯔꯤ ꯂꯩꯕ꯭ꯔꯥ
ꯍꯧꯖꯤꯛꯀꯥꯟ ꯑꯩ ꯑꯩꯒꯤ ꯁꯦꯃꯦꯁꯇ꯭ꯔ ꯑꯦꯛꯖꯥꯝ ꯂꯣꯏꯕ ꯉꯥꯏꯔꯤꯕ ꯑꯩꯁꯨ ꯍꯣꯏ
ꯑꯣ ꯍꯥꯏꯕꯗꯤ ꯍꯧꯖꯤꯛ ꯍꯧꯖꯤꯛ ꯑꯗꯨꯝ ꯐ꯭ꯔꯤꯗ ꯂꯩꯕ꯭ꯔꯥ ꯍꯥꯏꯕꯅꯤ
ꯍꯧꯖꯤꯛꯀꯤꯗꯤ ꯍꯣꯏ ꯐ꯭ꯔꯤꯗ ꯂꯩꯌꯦ ꯍꯣꯏ
ꯑꯣ ꯑꯗꯨꯝ ꯐ꯭ꯔꯤ ꯑꯩꯗꯤ ꯉꯁꯤ ꯀ꯭ꯂꯥꯁ ꯆꯠꯂꯦ ꯑꯗꯨꯒ ꯍꯧꯖꯤꯛꯅ ꯍꯜꯂꯛꯑꯦ
ꯑꯣ ꯅꯣꯏ ꯄꯨꯡ ꯀꯌꯥ ꯐꯥꯎꯅꯣ ꯅꯣꯏ ꯀ꯭ꯂꯥꯁꯀꯤꯗꯤ
ꯑꯩ ꯑꯌꯨꯛꯇꯅ ꯍꯣꯁꯄꯤꯇꯥꯜ ꯍꯥꯟꯅ ꯗ꯭ꯌꯨꯇꯤ ꯆꯠꯂꯅꯤ ꯄꯨꯡ ꯗꯒꯤ ꯄꯨꯡ ꯕꯥꯔꯣ ꯐꯥꯎ ꯑꯗꯨꯒ ꯍꯜꯂꯛꯑꯒ ꯆꯥꯛ ꯆꯥꯔꯅꯤ
ꯑꯣ
ꯑꯗꯨ ꯂꯣꯏꯔꯒ ꯄꯨꯡ ꯇꯨꯋꯦꯜꯐ ꯊ꯭ꯔꯇꯤ ꯐꯥꯏꯚ ꯐꯣꯔꯇꯤ ꯁ꯭ꯋꯥꯏꯗ ꯑꯃꯨꯛꯀ ꯀ꯭ꯂꯥꯁ ꯄꯨꯡ ꯃꯔꯤ ꯐꯥꯎ ꯌꯥꯎꯅꯕ ꯆꯠꯅꯤ ꯋꯥꯕꯅꯤꯗ
ꯋꯥꯗꯤ ꯋꯥꯔꯝꯅꯤ ꯍꯣꯏ ꯅꯣꯏ ꯅꯣꯏꯒꯤ
ꯑꯥꯎ
ꯍꯧꯖꯤꯛ ꯍꯧꯖꯤꯛ ꯍꯧꯖꯤꯛ ꯅꯣꯏ ꯗ꯭ꯌꯨꯇꯤ ꯆꯠꯄ ꯍꯧꯔꯕꯣ ꯅꯣꯏ ꯑꯗꯨꯗꯤ
ꯍꯣꯏ ꯑꯗꯨꯝ ꯆꯠꯂꯦ ꯍꯥꯏꯕꯗꯤ ꯑꯩꯈꯣꯏꯒꯤ ꯍꯣꯁꯄꯤꯇꯥꯜꯗꯀꯣ
ꯑꯣ
ꯑꯍꯥꯟꯅ ꯆꯠꯂꯦ ꯑꯗꯨ ꯃꯤ ꯑꯇꯣꯞꯄꯅ ꯑꯇꯣꯞꯄ ꯍꯣꯁꯄꯤꯇꯥꯜꯗ ꯊꯥꯕ ꯑꯗꯨ ꯑꯣꯏꯕꯒꯤ ꯁꯨꯃꯥꯏꯅ ꯇꯧꯔꯒ ꯂꯩꯌꯦ
ꯑꯣ ꯐꯩꯌꯦꯅꯦ ꯑꯗꯨꯅ
ꯎꯝ ꯈꯪꯗꯦꯗ ꯅꯪ ꯑꯗꯨꯝ ꯐ꯭ꯔꯤ ꯂꯩꯌꯦ ꯍꯥꯏꯔꯗꯤ ꯏꯃꯥꯟꯅꯕꯤꯁꯤꯡꯕꯨꯁꯨ ꯑꯗꯨꯝ ꯈꯨꯝꯕꯤꯕ ꯌꯥꯒꯦꯔꯣ
ꯑꯣ ꯑꯗꯨ ꯍꯣꯏ ꯑꯗꯨ ꯈꯔ ꯈꯔꯗꯤ ꯂꯩꯌꯦ ꯍꯣꯏ ꯑꯗꯨ ꯈꯔꯗꯤ ꯂꯩꯌꯦ ꯍꯣꯏ ꯑꯗꯨꯒ ꯀꯣ
ꯑꯧ ꯍꯥꯏꯕꯗꯤ ꯑꯗꯨꯝ ꯐ꯭ꯔꯤꯒꯨꯝꯕ ꯂꯩꯕ ꯃꯇꯝꯗ ꯍꯥꯏꯕꯅꯤꯗ
ꯍꯣꯏ ꯍꯣꯏ
ꯑꯣ ꯃꯣꯏꯁꯨ ꯑꯗꯨꯝ ꯑꯦꯛꯖꯥꯝꯒꯨꯝꯕ ꯑꯦꯛꯖꯥꯝ ꯅꯥꯛꯂꯒ ꯂꯩꯕꯒꯤꯀꯣ ꯍꯧꯖꯤꯛꯀꯥꯟ ꯑꯗꯨ ꯑꯣꯏꯕꯒꯤ ꯃꯣꯏꯒꯤꯁꯨ ꯑꯗꯨꯝ ꯈꯔ ꯋꯥꯠꯂꯀ ꯂꯩꯕ ꯑꯗꯨ ꯑꯣꯏꯕꯒꯤ ꯑꯗꯨꯝ ꯐ꯭ꯔꯤ ꯂꯩꯔꯗꯤ ꯇꯧꯕꯤꯌꯣ ꯅꯪꯁꯨ ꯑꯥ ꯆꯤꯟꯕ ꯒꯨꯝꯕꯇ ꯂꯩꯔꯗꯤ ꯑꯗꯨꯝ ꯀꯥꯏꯗꯦꯗ
ꯑꯥ ꯑꯥ ꯑꯥ ꯃꯇꯦꯡ ꯄꯥꯝ ꯑꯥ ꯄꯥꯟꯕ ꯌꯥꯏꯌꯦ ꯍꯣꯏ
ꯑꯥꯎ ꯅꯪꯒꯤꯁꯨ ꯂꯩꯔꯗꯤ ꯑꯗꯨꯝ ꯇꯧꯔꯛꯑꯣ ꯀꯥꯏꯗꯦ
ꯍꯣꯏ ꯍꯣꯏ ꯍꯣꯏ ꯇꯧꯕꯤꯒꯦ ꯈꯣꯏ ꯃꯇꯦꯡ ꯌꯥꯝ ꯄꯥꯝꯕ ꯃꯤꯅꯤ ꯍꯣꯏ
ꯎꯝ ꯉꯥꯁꯤꯗꯤ ꯅꯣꯡ ꯆꯨ ꯆꯨꯕ꯭ꯔꯣ ꯀꯃꯥꯏ ꯇꯧꯕ꯭ꯔꯣ
ꯍꯣꯏ ꯅꯍꯥꯟ ꯑ ꯉꯁꯥꯏꯗꯤ ꯆꯨꯔꯝꯃꯦ ꯍꯣꯏ ꯍꯧꯖꯤꯛꯇꯤ ꯐꯔ ꯐꯔꯝꯃꯦ
ꯑꯣꯀꯦ ꯈꯣꯏꯁꯨ ꯑꯌꯨꯛꯇ ꯉꯁꯤ ꯅꯣꯡ ꯆꯨꯔꯝꯕꯅꯦ ꯑꯗꯨ ꯍꯧꯒꯠꯂꯒ ꯀꯣꯂꯦꯖ ꯀꯨꯝꯕ ꯆꯠꯅꯤꯡꯉꯥꯏ ꯌꯥꯝ ꯇꯥꯜꯂꯒ ꯂꯩꯔꯝꯕꯅꯦ ꯗꯣ ꯍꯧꯖꯤꯛꯇꯤ ꯐꯥꯔꯦ
ꯑꯣ ꯃꯄꯥꯟ ꯂꯝ ꯍꯥꯏꯕꯗꯤ ꯀꯩ ꯀꯩ ꯂꯝꯗꯅꯣ ꯀꯩ ꯀꯩ ꯀꯩ ꯏꯁꯇꯦꯗꯅꯣ ꯑꯣ ꯄꯟꯖꯥꯕ ꯑꯣ ꯄꯟꯖꯥꯞ ꯍꯥꯏꯔꯗꯤ ꯅꯣꯔꯠꯒꯨꯝꯕꯗꯒꯤꯅꯤꯀꯣ ꯋꯦꯁ
ꯑꯥꯎ ꯅꯣꯠ ꯃꯥꯜꯂꯦ
ꯅꯣꯔꯠ ꯋꯦꯁꯗꯒꯤꯅꯦ
ꯑꯥꯎ
ꯑꯗꯨ ꯅꯨꯡꯉꯥꯏꯕ꯭ꯔꯥ ꯂꯩꯕꯗꯣ
ꯍꯣꯏ ꯑ ꯌꯥꯝ ꯁꯥꯏꯌꯦ
ꯑꯣ ꯑꯗꯨ ꯄꯟꯖꯥꯕꯤꯁꯤꯡꯗꯤ ꯌꯥꯝ ꯌꯥꯝ ꯂꯩꯅꯤꯀꯣ ꯂꯩꯕ꯭ꯔꯣ
ꯍꯣꯏ ꯑꯗꯨꯝ ꯂꯩꯌꯦ ꯍꯣꯏ ꯑꯌꯥꯝꯕ ꯗꯨꯝ ꯑꯩꯈꯣꯏ ꯀꯣꯂꯦꯖꯀꯨꯝꯕꯗꯀꯣ
ꯎꯝ ꯑꯩꯈꯣꯏ ꯃꯅꯤꯄꯨꯔꯗꯒꯤ ꯌꯥꯝ ꯌꯥꯝꯕ꯭ꯔꯥ
ꯑꯁ ꯃꯤ ꯈꯨꯌꯥꯝ ꯑꯃ ꯂꯩ
ꯑꯣ
ꯃꯅꯤꯄꯨꯔꯒꯤ ꯃꯤꯁꯤꯡ ꯈꯨꯌꯥꯝ ꯑꯃꯅꯤ
ꯑꯣ ꯍꯣꯁꯇꯦꯜ ꯂꯩꯕ꯭ꯔꯣ ꯑꯗꯨꯗꯤ ꯅꯪ ꯀꯥꯏꯗ ꯂꯩꯕ꯭ꯔꯣ ꯔꯦꯟꯗ ꯂꯩꯕ꯭ꯔꯣ ꯑꯣ ꯑꯗꯨꯗꯤ ꯌꯦꯟꯁꯥꯡꯗꯤ ꯍꯥꯎꯕ꯭ꯔꯣ
ꯑꯁ ꯃꯣꯏꯗꯤ ꯕꯦꯖ ꯈꯛꯇ ꯑꯣꯏꯕꯅꯤꯅꯀꯣ ꯏꯟꯖꯥꯡ ꯌꯥꯝꯅ ꯍꯥꯎꯇꯦ
ꯑꯁ ꯃꯣꯏ ꯌꯦꯟꯁꯥꯒꯨꯝꯕꯗꯨ ꯁꯥ ꯁꯥ ꯆꯥꯗꯦꯀꯣ
ꯑꯧ ꯁꯥ ꯆꯥꯗ꯭ꯔꯦ ꯑꯗꯨꯅ ꯑꯩꯈꯣꯏꯅ ꯂꯣꯠ ꯂꯣꯠꯅꯗꯤ ꯊꯣꯡꯂꯒꯗꯤ ꯆꯥꯏꯌꯦ ꯗꯨꯝ
ꯑꯁ ꯌꯥꯝ ꯕꯦꯔꯥ ꯀꯥꯏꯍꯦ ꯑꯗꯨꯗꯤ ꯑꯗꯨꯗꯤ ꯎꯝ ꯍꯋꯥꯏꯗꯤ ꯌꯥꯝ ꯆꯥꯡ ꯆꯥꯔꯝꯅꯤꯗ
ꯍꯣꯏ ꯍꯋꯥꯏꯅꯦ ꯗꯥꯜ ꯑꯦ ꯍꯋꯥꯏꯅꯦ ꯆꯅꯥꯅꯦ ꯔꯁꯃꯥꯒꯨꯝꯕ ꯑꯗꯨ ꯌꯦꯟꯔꯨꯝꯗꯤ ꯑꯃ ꯑꯃ ꯄꯤꯌꯦ ꯐ꯭ꯔꯥꯏꯗꯦ ꯅꯨꯃꯤꯠꯇ
ꯎꯝ ꯑꯁ ꯔꯥꯁꯃꯥꯗꯣ ꯑꯩ ꯆꯥꯅꯤꯡꯗꯕ ꯑꯗꯨꯒꯤꯗꯣ ꯑꯁ
ꯑꯁ ꯍꯣꯏ ꯐꯥꯔꯁꯇꯗꯤ ꯑꯩꯁꯨ ꯁꯨꯃꯥꯏꯅ ꯇꯧꯔꯝꯃꯦ ꯍꯧꯖꯤꯛꯇꯤ ꯑꯗꯨꯝ ꯍꯥꯎꯕ ꯍꯧꯔꯦ ꯆꯥꯈ꯭ꯔꯕꯅꯤ ꯆꯍꯤ ꯑꯍꯨꯝꯒꯨꯝꯕꯗꯤ ꯆꯥꯈ꯭ꯔꯦꯅ ꯑꯗꯨꯅꯤꯅ ꯑꯗꯨꯝ ꯍꯥꯎꯕ ꯍꯧꯔꯦ ꯑꯧ ꯄꯅꯤꯔꯒꯨꯝꯕꯗꯨꯅꯤ ꯍꯥꯎꯗꯕꯁꯦ
ꯑꯣ
ꯕꯨꯅꯤꯅ ꯑꯁ
ꯐꯩꯅꯦ
ꯍꯧꯖꯤꯛꯀꯥꯟꯗꯤ ꯈꯔꯥ ꯈꯔꯥꯗꯤ ꯐꯥꯔꯦ
ꯎꯝ ꯆꯍꯤ ꯀꯌꯥ ꯁꯨꯔꯦ ꯂꯩꯕꯗꯣ ꯑꯗꯨꯗ
ꯇꯨ ꯊꯥꯎꯖꯟ ꯇ꯭ꯋꯦꯟꯇꯤ ꯊ꯭ꯔꯤꯗꯒꯤ ꯆꯪꯈ꯭ꯔꯦ
ꯑꯣ ꯇꯨꯊꯥꯎꯖꯟ ꯇ꯭ꯋꯦꯟꯇꯤ ꯊ꯭ꯔꯤ ꯅꯪ ꯇꯨꯋꯦꯞ ꯄꯥꯁ ꯑꯥꯎꯠ ꯇꯧꯕꯗꯤ ꯇꯨ ꯊꯥꯎꯖꯟ ꯇ꯭ꯋꯦꯟꯇꯤ ꯊ꯭ꯔꯤꯗꯒꯤꯔꯥ ꯑꯣ ꯏꯕꯥꯅꯤ ꯆꯞ ꯃꯥꯟꯅꯩꯅꯦ ꯑꯗꯨꯗꯤ ꯍꯣꯏꯒ
ꯔꯝꯅꯤ ꯍꯣꯏ
ꯎꯝ ꯇꯨꯌꯦꯜꯞꯁꯨ ꯄꯥꯁ ꯑꯥꯎꯠ ꯇꯧꯋꯦ ꯑ ꯑ ꯗꯨꯗꯒꯤꯔ
ꯑꯧ ꯍꯥ ꯅꯠꯇꯦ ꯏꯝꯐꯥꯜꯗꯒꯤꯅꯦ
ꯑꯣ ꯐꯩꯌꯦ ꯐꯩꯌꯦ ꯀꯩꯁ ꯀꯩ ꯁ꯭ꯀꯨꯜꯗꯒꯤ
ꯑꯩ ꯀꯦꯟꯗ꯭ꯔꯤꯌꯥꯗꯒꯤ
ꯑꯣ ꯀꯦꯟꯗ꯭ꯔꯤꯌꯥ
ꯑꯧ ꯅꯪꯗꯤ ꯀꯔꯝꯕ ꯁ꯭ꯀꯨꯜꯗꯒꯤ ꯂꯣꯏꯕ꯭ꯔꯥ
ꯑꯩꯁꯨ ꯑꯦꯀ꯭ꯂꯥꯕꯤꯌꯥꯗꯒꯤꯅꯦ
ꯑꯥꯠꯆꯥ
ꯀ꯭ꯂꯥꯕꯤꯌꯥ
ꯑꯧ ꯑꯗꯨꯗꯤ ꯅꯪ ꯎꯝ ꯗꯤꯝ ꯋꯤꯗꯤꯝꯂꯤꯌꯨꯕꯨ ꯈꯪꯕ꯭ꯔꯥ
ꯑꯣ ꯈꯪꯉꯤꯅꯦ ꯑꯩꯒꯤꯁꯦ ꯑꯩ ꯑꯩꯒꯤ ꯑꯩꯒꯤ ꯁꯤꯅꯤꯌꯔꯅꯦ ꯑꯗꯨꯗꯣ
ꯁꯤꯅꯤꯌꯔ
ꯍꯣꯏ
ꯑꯣ ꯑꯩꯒꯤ ꯀꯖꯤꯟꯅꯦ ꯃꯥ
ꯑꯣ ꯍꯣꯏ ꯈꯪꯉꯦ ꯑꯗꯨꯗꯤ
ꯑꯥ ꯅꯪꯒꯤ ꯁꯤꯠ ꯅꯪ ꯇꯨꯊꯥꯎꯖꯟ ꯇ꯭ꯋꯦꯟꯇꯤ ꯊ꯭ꯔꯤꯗꯒꯤ ꯄꯥꯁ ꯑꯥꯎꯠ ꯇꯧꯕ ꯑꯗꯨꯒꯥ ꯃꯥ ꯃꯥꯅ
ꯑꯣ ꯑꯣ ꯑꯣ ꯑꯣ ꯑꯣ ꯅꯠꯇꯦ ꯅꯠꯇꯦ ꯑꯩ ꯇꯨ ꯇꯨ ꯎꯝ ꯅꯣꯏ ꯅꯣꯏꯒ ꯆꯞ ꯃꯥꯟꯅꯕꯅꯦ ꯍꯣꯏ ꯅꯣꯏꯒ ꯑꯩ ꯇ꯭ꯋꯦꯟꯇꯤ ꯐꯣꯔ ꯗꯅꯦ ꯍꯣꯏ ꯑꯩ ꯀꯥꯎꯔꯦꯅꯦ
ꯑꯠꯆꯥꯆꯥ ꯑꯩ ꯍꯧꯖꯤꯛ ꯀꯟꯐ꯭ꯌꯨꯁ ꯆꯠꯈ꯭ꯔꯦꯕ ꯑꯗꯨꯅꯅꯤꯗ
ꯍꯣꯏ ꯅꯣꯏꯒ
ꯃꯥꯒ ꯇꯧꯔꯝꯃꯗꯤ ꯑꯣ
ꯅꯣꯏꯒ ꯆꯞ ꯃꯥꯟꯅꯩꯑꯦ ꯑꯗꯨ
ꯑꯥ ꯑꯩꯒꯤ ꯏꯅꯥꯎꯅꯨ ꯄꯥꯁꯨ ꯂꯥꯁ ꯏꯌꯔꯅ ꯀ꯭ꯂꯥꯁ ꯏꯂꯕꯦꯟ ꯇꯨꯌꯦꯜꯐ ꯇꯝꯃꯦ ꯑꯗꯨ ꯁ꯭ꯀꯨꯜꯗ
ꯑꯣ ꯑꯗꯨ ꯏꯛꯀ꯭ꯂꯕꯤꯌꯥꯗ
ꯑꯧ
ꯑꯣ ꯐꯩꯅꯦ
ꯅꯣꯏꯒꯤꯗꯤ ꯃꯄꯥꯟ ꯔꯣꯝꯒꯨꯝꯕ ꯆꯠꯅꯤꯡꯉꯥꯏꯁꯨ ꯑꯣꯄꯣꯔꯆꯨꯅꯤꯇꯤ ꯌꯥꯝ ꯐꯪꯉꯤꯅꯀꯣ
ꯑꯣ ꯑꯣ ꯂꯩꯕꯅꯦ ꯍꯣꯏ ꯄꯤꯕꯅꯦ
ꯑꯥ ꯏꯅꯥꯎꯅꯨꯄꯥꯗꯣ ꯕꯥꯁꯀꯦꯠꯕꯣꯜ ꯑꯦ ꯕꯥꯁꯀꯦꯠꯕꯣꯜ ꯑꯌꯦ ꯕꯦꯠꯃꯤꯟꯇꯟ ꯁꯥꯟꯅ ꯅꯩꯌꯦꯕꯥ ꯗꯨꯒꯤ ꯃꯥꯗꯣ ꯑꯗꯨꯝ ꯃꯄꯥꯜꯂꯣꯝ ꯃꯔꯛ ꯃꯔꯛꯇ ꯆꯠ ꯆꯠꯂꯤ ꯃꯤꯖꯣꯔꯥꯝꯒꯨꯝꯕ ꯑꯗꯨꯒ ꯑꯣꯗꯤꯁꯥꯒꯨꯝ ꯕꯥ ꯁꯦꯅꯥꯄꯇꯤꯒꯨꯝꯕꯗ ꯄꯨꯔꯒꯀꯣ ꯃꯣꯏ
ꯍꯣꯏ ꯍꯣꯏ ꯍꯣꯏ ꯁ꯭ꯀꯨꯜ ꯅꯨꯡꯉꯥꯏꯕꯅꯦ ꯍꯣꯏ ꯃꯥ ꯄꯥꯂꯝ ꯑꯗꯨꯝ ꯏꯕ ꯁꯨ ꯃꯣꯏ
ꯍꯣꯏ ꯑ ꯌꯥꯝ ꯐꯩꯌꯦ ꯑꯥ ꯑꯗꯨꯝ ꯆꯠꯄ ꯐꯪꯗ꯭ꯔꯒ ꯑꯗꯨꯝ ꯁꯅꯥꯥꯕꯤ ꯈꯛꯇ ꯑꯗꯨꯝ ꯆꯠꯍꯟꯕꯗꯣ ꯀꯣ
ꯎꯝ ꯑꯗꯨ ꯑꯗꯨ ꯈꯛꯇ ꯅꯠꯇꯦꯌꯦ ꯑꯩꯈꯣꯏ ꯑꯣꯖꯥ ꯑꯣꯖꯥꯁꯤꯡ ꯐꯥꯎꯕ ꯌꯥꯝ ꯅꯨꯡꯉꯥꯏꯕꯅꯤꯀꯣ ꯂꯥꯏꯔꯤꯛ ꯇꯥꯛꯄꯁꯤꯡꯗꯣ ꯑꯁ ꯑꯥ ꯂꯟꯁꯥ ꯒꯟꯁꯥꯡꯒꯤꯗꯤ ꯍꯥꯏ ꯍꯥꯏꯒꯅꯨꯗꯥ
ꯁꯥꯏꯟꯁ ꯁ꯭ꯇ꯭ꯔꯤꯝ ꯔꯥ ꯀꯔꯝꯕꯥ ꯁ꯭ꯇ꯭ꯔꯤꯝꯔꯥ ꯅ
ꯑꯩ ꯁꯥꯏꯟꯁꯗ ꯂꯧꯑꯦ
ꯑꯣ ꯏꯅꯥꯎ ꯅꯨꯄꯥꯗꯤ ꯀꯣꯃ꯭ꯔꯁ ꯂꯧꯕ
ꯑꯣ ꯃꯥ ꯀꯩ ꯇꯨꯊꯥꯎꯖꯟ ꯀꯤꯌꯥꯗ ꯄꯥꯁ ꯇꯧꯕꯔ ꯃꯥꯗꯤ
ꯑ ꯍꯟꯗꯛꯅ ꯀ꯭ꯂꯥꯁ ꯇꯨꯌꯦꯜꯐ ꯀꯥꯔꯒ ꯂꯩꯌꯦ ꯃꯥ ꯗꯤꯁ ꯏꯌꯔꯅ ꯑꯧ
ꯃꯥ ꯀ꯭ꯂꯥꯁ ꯀꯌꯥ ꯀ꯭ꯂꯥꯁ ꯀꯌꯥꯗ ꯂꯥꯛꯄ꯭ꯔ ꯃꯥ
ꯀ꯭ꯂꯥꯁ ꯏꯂꯚꯦꯟꯗꯒꯤ ꯂꯥꯛꯄ ꯃꯥ
ꯑꯣ ꯑꯗꯨꯗꯤ ꯈꯪꯉꯣꯏꯗ
ꯇꯨ ꯀ꯭ꯂꯥꯁ ꯇꯦꯟ ꯐꯥꯎꯗꯤ ꯀꯦꯟꯗ꯭ꯔꯤꯌꯥꯗ ꯀꯥꯔꯝꯕꯅꯦꯕ ꯑꯗꯨꯒ ꯍꯧꯖꯤꯛ ꯏꯂꯚꯦꯟ ꯇꯨꯋꯦꯜꯐꯅ ꯑꯦꯀꯂꯥꯕ꯭ꯤꯌꯥꯗ ꯇꯝꯕ
ꯑꯣ ꯑꯣ ꯑꯗꯨꯗꯤ ꯈꯪꯗꯦꯗ ꯈꯪ ꯈꯪꯉꯣꯏꯗ ꯑꯗꯨꯗꯤ
ꯑꯧ ꯑꯩꯒꯤ ꯀꯖꯤꯟ ꯅꯨꯄꯤꯗꯅꯁꯨ ꯑꯗꯨꯝ ꯐꯩꯌꯦꯅ ꯍꯥꯏ ꯍꯥꯏꯕꯒꯤꯀꯣ
ꯎꯝ
ꯐꯔꯁꯁꯦ ꯇꯝꯅꯤꯡꯉꯥꯏ ꯃꯇꯝꯗꯗꯤ ꯇꯟꯗꯤ ꯇꯜꯂꯝꯕꯅꯤ ꯃꯥꯁꯨ
ꯎꯝ ꯑꯩꯁꯨꯅꯦ ꯌꯥꯝ ꯇꯜꯂꯕꯅꯦ ꯑꯗꯨ ꯂꯩ ꯂꯩꯕ ꯀꯥꯟꯗ ꯌꯥꯝ ꯅꯨꯡꯉꯥꯏꯕꯅꯦ
ꯍꯣꯏ ꯑꯗꯨꯝ ꯇꯥꯎꯕ ꯃꯥꯂꯦ ꯑꯃꯨꯛꯀ ꯌꯨ ꯁꯨꯝ ꯂꯥꯛꯑꯗꯤ ꯑꯃꯨꯛꯀ ꯆꯠꯅꯤꯡꯗꯕ ꯐꯥꯎꯕꯒꯨꯝꯕ ꯇꯥꯎꯕ ꯃꯥꯜꯂꯦꯕ
ꯎꯝ ꯅꯨꯡꯉꯥꯏꯕꯅꯦ ꯑꯣꯖꯥꯁꯤꯡꯅꯀꯣ ꯌꯥꯝ ꯐ꯭ꯔꯦꯟꯂꯤ ꯑꯣꯏꯅꯤ
ꯑꯧ ꯑꯣꯖꯥꯁꯤꯡꯁꯨ ꯑꯗꯨꯝ ꯐꯥꯗꯤ ꯐꯥꯕ ꯃꯥꯜꯂꯦ ꯍꯣꯏ
ꯍꯣꯏ ꯀꯣꯢ ꯂꯣꯀꯦꯜ ꯉꯥꯛꯇꯅꯦꯕ ꯃꯣꯏꯒꯤꯗꯤ
ꯑꯣ ꯑꯣ
ꯎꯝ ꯑꯗꯨꯒꯤꯅꯦꯕ
ꯍꯦꯟꯖꯥꯡꯒꯨꯝꯕꯗꯤ ꯌꯥꯝ ꯍꯥꯎꯇꯦ ꯑꯗꯣ
ꯉꯟꯖꯥꯡꯗꯤ ꯍꯥꯎꯇꯦ ꯍꯥꯏꯔ ꯍꯥꯢ ꯍꯥꯏꯕ ꯇꯥꯔꯦ ꯍꯣꯏ
ꯅ ꯍꯤ ꯍꯤ